ꯇꯥꯕ ꯃꯔꯨꯞ
ꯇꯥꯏ ꯇꯥꯏ ꯃꯔꯨꯞ ꯃꯔꯨꯞ ꯑꯩꯅꯥ ꯉꯥꯡꯕꯖꯦ ꯇꯥꯕꯔꯣ
ꯑꯣ ꯇꯥꯗꯤ ꯇꯥꯏ ꯑꯗꯨ ꯈꯤꯇꯪ ꯇꯞꯇꯛ ꯇꯞꯅ ꯇꯥꯏꯌ‌ꯦ
ꯈꯪꯗ꯭ꯔ‌ꯦ
ꯍꯥꯥ
ꯑ‌ꯦꯁ ꯑꯩ ꯀꯣꯟꯁꯦ ꯈꯔꯗꯤ ꯆꯥꯎꯕꯅ‌ꯦ ꯔꯣ ꯀꯩꯗꯧꯔꯝꯃꯤꯅꯣ ꯍꯧꯖꯤꯛꯄ‌ꯣ
ꯃꯔꯨꯞ ꯑꯁ ꯅꯨꯡꯗꯥꯡ ꯋꯥꯏꯔꯝ ꯌꯧꯔꯛꯄꯒꯤ ꯁꯨꯝ ꯑꯩꯁꯤ ꯅꯨꯡꯗꯥꯡ ꯅꯨꯡꯗꯥꯡ ꯋꯥꯏꯔꯝꯁꯤ ꯍꯥꯏꯗꯤ ꯋꯥꯛꯀꯤꯡ ꯉꯥꯛꯇꯪ ꯉꯥꯛꯇꯪ ꯁꯨꯝ ꯊꯣꯛꯄ ꯍꯥꯏꯇꯥꯔꯦ ꯆꯠ ꯁꯥꯟꯅꯕ ꯍꯥꯏꯇꯥꯔꯦ ꯆꯠꯁꯤꯔꯅ ꯁꯨꯝ ꯇꯧꯔꯝꯕꯅꯤꯗ ꯃꯔꯨꯞ ꯍꯛꯆꯥꯡꯁꯤ ꯁꯨꯝ ꯀꯥꯗ ꯁꯨꯝ ꯂꯩꯁꯤꯟꯕꯁꯤꯁꯨ ꯋꯥꯏꯅꯤ ꯍꯨꯃꯥꯡ ꯀꯌꯥ ꯈꯔ ꯇꯥꯍꯜꯂꯀꯣ ꯏꯁꯥꯁꯤ ꯆꯥꯛ ꯆꯪꯅꯕ ꯑꯣꯏꯕ ꯀꯔꯤꯕ‌ꯣꯢ ꯆꯠꯄ ꯍꯥꯏꯇꯥꯔꯦ ꯃꯔꯨꯞꯇꯤ ꯀꯥꯏ ꯀꯔꯤ ꯇꯧꯔꯝꯃꯤꯒꯦ ꯃꯔꯨꯞ ꯀꯣꯜ ꯇꯧꯛꯇꯕꯁꯨ ꯀꯨꯏꯔꯦ ꯉꯁꯤ ꯇꯧꯔꯛꯏꯁꯨ ꯀꯩꯀꯩ ꯄꯥꯎ ꯂꯩꯒꯦ ꯃꯔꯨꯞꯄ‌ꯣ
ꯥ ꯑ
ꯎꯝ ꯃꯥꯅ‌ꯦ ꯃꯔꯨꯞꯇꯤ ꯀꯩ ꯍꯥꯢꯕ ꯃꯔꯨꯞ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
ꯀꯔꯤꯒꯤꯅꯣ ꯍꯥꯏꯁꯤ ꯃꯔꯨꯞ ꯍꯛꯆꯥꯡ ꯁꯥꯖ‌ꯦꯜꯗꯤ ꯈꯔ ꯈꯔ ꯇꯧꯊꯣꯛꯄ ꯀꯥꯗꯒꯤ ꯈꯔ ꯊꯣꯛꯄꯗꯤ ꯐꯩꯍꯦ ꯀꯥ ꯃꯅꯨꯡꯗ ꯁꯨꯝ ꯂꯩꯔꯗꯤ ꯍꯛꯆꯥꯡ ꯐꯔꯛꯑꯣꯏꯕ ꯃꯔꯨꯞ
ꯀꯩ ꯍꯥꯕ
ꯍꯧ ꯑꯗꯨꯕꯨꯗꯤ ꯂꯩꯩꯌꯦꯕ ꯑꯗꯨꯕꯨꯗꯤ ꯏꯁꯥꯅꯁꯨ ꯑꯗꯨꯝ ꯈꯟꯖꯔꯤꯕ ꯇꯧꯗꯕꯩ ꯋꯥꯅꯤ
ꯀꯔꯤ ꯃꯔꯨꯞꯄꯨ ꯊꯕꯛ ꯌꯥꯝ ꯆꯤꯜꯂꯥꯕꯥ ꯀꯔꯤ ꯀꯔꯤ ꯇꯧꯕꯩꯅꫭ ꯍꯥꯏꯁꯤ
ꯑꯣ ꯊꯕꯛꯄꯨꯗꯤ ꯊꯣꯏꯅꯣꯛ ꯆꯤꯟꯗꯦꯗ ꯍꯥꯏꯗꯤ ꯉꯥꯏꯍꯈꯩ ꯑꯇꯩ ꯑꯇꯩ ꯅꯨꯃꯤ ꯃꯇꯝꯁꯤ ꯀꯣꯔꯦꯟ ꯆꯠꯄ ꯈꯣꯄꯗ ꯊꯣꯏꯅ ꯐꯪꯗꯕ ꯍꯥꯏꯇꯥꯔꯦ ꯑꯥꯎ
ꯐꯩ ꯐꯩ ꯑꯗꯨ ꯃꯔꯨꯞ ꯍꯥꯏꯗꯤ ꯐꯪꯕ ꯃꯇꯝꯗ ꯈꯔ ꯈꯔ ꯍꯨꯃꯥꯡ ꯇꯥꯊꯣꯛꯇꯅ ꯁꯥꯟꯅ ꯈꯣꯠꯅꯕ ꯈꯔ ꯇꯧ ꯃꯔ ꯍꯧꯖꯤꯛꯀꯥꯟꯁꯤꯗꯤꯀꯣ ꯍꯨꯃꯥꯡ ꯇꯥꯊꯣꯛꯄ ꯁꯥꯟꯅ ꯈꯣꯠꯅꯕꯁꯤ ꯈꯔ ꯇꯧꯗ꯭ꯔꯗꯤ ꯂꯥꯏꯅꯥꯅ ꯅꯣꯡꯃ ꯅꯣꯡꯃꯒꯤ ꯖꯥꯠ ꯖꯥꯠ ꯁꯨꯝ ꯍꯦꯟꯖꯜꯂꯛꯄꯅꯤꯅꯀꯣ ꯑꯃ ꯇꯧꯔꯦ ꯑꯃ ꯍꯦꯟꯖꯜꯂꯛ ꯑꯃꯠꯇ ꯑꯃ ꯍꯦꯟꯁꯤꯜꯂꯛꯀꯅꯤ ꯑꯗꯨꯅ ꯌꯥꯝꯅ ꯂꯨꯔꯦꯕ ꯍꯧꯖꯤꯛꯀꯥꯟꯁꯦ ꯑꯗꯨꯅ ꯑꯩꯁꯨ ꯀꯤꯗꯅ ꯅꯣꯡꯃꯒꯤ ꯈꯔ ꯈꯔ ꯆꯠꯇ ꯌꯥꯗꯦ ꯆꯠꯂꯤꯕꯅꯤ
ꯆꯥꯊꯔꯛ ꯍꯥꯏ ꯇꯔꯦ ꯑꯔꯨ ꯑꯔꯨꯕ ꯀꯦꯈꯤꯕ ꯇꯥꯕꯗ ꯀꯦꯈꯤꯕ ꯂꯩ ꯍꯥꯏ ꯇꯔꯦ ꯑꯗꯨꯗ ꯍꯛꯆꯥꯡ ꯁꯥꯖꯜ ꯁꯤꯅꯥ ꯐꯥꯏ
ꯃꯥꯅꯤ ꯃꯥꯅꯤ ꯍꯛꯆꯥꯡ ꯆꯥꯛꯖꯦꯜꯁꯤ ꯐꯖꯅ ꯇꯧꯗ꯭ꯔꯗꯤꯀꯣ ꯂꯥꯏꯅꯥ ꯃꯈꯜ ꯃꯈꯜꯁꯤꯗ ꯄꯨꯂꯞ ꯁꯣꯏꯗꯣꯏꯅꯦ ꯑꯗꯨꯅꯤ ꯃꯔꯨꯞ ꯑꯗꯨ ꯃꯔꯨꯞꯄꯨ ꯍꯧꯖꯤꯛꯀꯥꯟꯁꯤꯕꯨ ꯀꯔꯤ ꯂꯥꯏꯔꯤꯛ ꯂꯥꯏꯁꯨ ꯑꯗꯨꯝ ꯇꯧꯔꯤꯕꯥ ꯀꯔꯤ ꯀꯔꯤ ꯊꯕꯛ ꯆꯠꯄ꯭ꯔꯥ ꯀꯃꯥꯏ ꯀꯃꯥꯏꯅ ꯇꯧꯒꯦ
ꯀꯩꯍꯥꯏ ꯃꯔꯨꯞ ꯐꯖꯟ ꯇꯗꯔꯦ
ꯑ ꯐ ꯁꯤ ꯑꯗꯨ ꯑꯗꯨ ꯐꯣ ꯇ
ꯎꯝ ꯃꯥꯅꯤ ꯑꯗꯨꯁꯨ ꯑꯃꯅꯤꯅꯤꯅꯦ ꯃꯔꯨꯞ ꯑꯁ ꯃꯔꯨꯞ ꯀꯔꯤ ꯉꯁꯤ ꯀꯔꯤ ꯃꯊꯦꯜ ꯀꯔꯤ ꯀꯔꯤ ꯌꯦꯟꯁꯥꯡ ꯆꯥꯔꯒꯦ ꯃꯔꯨꯞꯄꯨ
ꯑ ꯍ ꯊꯇꯥꯨ ꯈꯔ ꯉꯁꯔ
ꯑꯣ ꯌꯥꯝ ꯍꯥꯎꯕ ꯃꯊꯦꯜꯅꯤꯅꯦ ꯑꯗꯨꯗꯤ ꯀꯔꯤ ꯀꯥꯡꯊꯣꯛꯏꯅꯣꯁꯦ ꯃꯔꯨꯨꯞꯕꯆꯥꯥꯁꯨ
ꯀꯔꯤ ꯈꯥꯃꯤꯅ ꯁꯤꯟꯕꯣ ꯍꯥꯏꯔꯣ ꯀꯔꯤ ꯀꯔꯤ ꯍꯥꯏꯅꯣ ꯃꯔꯨꯞꯅ ꯆꯥꯏꯅꯣ
ꯀꯁ
ꯑꯣ ꯁꯥꯔꯛꯄꯁꯤ ꯑꯁꯤꯟꯕꯗꯤ ꯈ꯭ꯋꯥꯏ ꯐꯔꯅꯤ ꯍꯧꯖꯤꯀꯥꯟꯁꯦ
ꯗꯤ ꯀꯩ ꯁꯦ
ꯑꯁ ꯑꯩꯗꯤ ꯉꯁꯤꯗꯤ ꯍꯧꯖꯤꯛꯀꯥꯟꯁꯤ ꯌꯣꯡꯆꯥꯛꯁꯨ ꯃꯇꯝꯁꯤ ꯁꯨꯝ ꯍꯦꯟꯖꯤꯟ ꯈꯝꯗꯣꯔꯦ ꯍꯥꯏꯔꯁꯨꯀꯣ ꯁꯨꯝ ꯃꯇꯝꯁꯤ ꯂꯣꯏꯗꯣꯔꯦ ꯍꯥꯏꯔꯁꯨ ꯑꯗꯨꯝ ꯌꯣꯡꯆꯥꯛꯇꯤ ꯊꯣꯛꯂꯛꯄ ꯂꯦꯞꯇꯦꯕ ꯅꯣꯡ ꯅꯣꯡꯃꯩ ꯑꯗꯨꯝ ꯊꯣꯛꯂꯛꯑꯦꯀꯣ ꯌꯣꯡꯆꯥꯛꯇꯨ ꯃꯔꯨ ꯐꯖꯕ ꯑꯃ ꯊꯦꯡꯅꯔꯦ ꯉꯁꯥꯏ ꯑꯩꯅ ꯀꯩꯅꯣ ꯀꯩꯊꯦꯜ ꯊꯣꯛꯀꯥꯟꯗ ꯑꯗꯨꯒꯤ ꯌꯣꯡꯆꯥꯛ ꯑꯃ ꯂꯩꯔꯦ ꯌꯣꯡꯆꯥꯛ ꯏꯔꯣꯜꯂꯦ ꯑꯗꯨꯒ ꯀꯔꯤ ꯌꯦꯔꯨꯝ ꯑꯃ ꯍꯧꯔꯒ ꯑꯗꯨꯝ ꯆꯥꯔꯤꯗ ꯃꯔꯨꯞ ꯌꯥꯝ ꯍꯦꯟꯅ ꯑꯁꯣꯛꯞꯄ ꯑꯍꯦꯟꯕ ꯇꯧꯗ꯭ꯔꯦ
ꯑꯗꯨꯣ ꯃ ꯍꯁꯥꯡ ꯈꯗ ꯑꯥꯏ ꯊ ꯍꯁ ꯁꯥꯖꯤ ꯊꯦ
ꯎ ꯍꯛꯆꯥꯡ ꯍꯛꯆꯦꯜꯁꯤ ꯃꯔꯨꯞ ꯁꯨꯝ ꯀꯩ ꯑꯃ ꯀꯤꯂꯣꯃꯤꯇꯔ ꯃꯉꯥ ꯑꯃ ꯀꯩ ꯑꯃ ꯋꯥꯛꯀꯤꯡꯁ ꯁꯨꯝ ꯆꯠꯂꯅꯤꯗꯅ ꯑꯩꯈꯣꯏꯒꯤ ꯄꯥꯛ ꯑꯩꯈꯣꯏꯒꯤ ꯑꯅꯛꯄꯗ ꯄꯥꯛ ꯑꯃ ꯂꯩ ꯑꯗꯨꯗ ꯆꯠꯄ ꯀꯤꯂꯣ ꯂꯤꯇꯔ ꯃꯉꯥꯃꯨꯛ ꯆꯠꯂꯦ ꯑꯗꯨꯗꯤ ꯆꯠꯀꯨꯝ ꯆꯦꯟꯃꯤꯂꯛꯀꯨꯝ ꯇꯧꯕꯅꯤꯅ ꯑꯗꯨꯒ ꯏꯁꯥꯗ ꯁꯨꯝ ꯋ ꯀ ꯑꯩꯈꯣꯏꯒꯤ ꯁꯨꯝ ꯄꯨꯛ ꯅꯨꯡ ꯈꯔ ꯍꯟꯊꯅꯕꯅꯕ ꯑꯗꯒꯤ ꯏꯁꯥ ꯏꯔꯣꯛ ꯁꯨꯝ ꯈꯔ ꯐꯤꯠ ꯑꯣꯏꯖꯅꯕ ꯍꯥꯏꯗꯅ ꯁꯨꯝ ꯄꯨꯛꯇ ꯏꯟꯕꯒꯨꯝꯕ ꯒꯕ ꯕꯥꯔ ꯆꯤꯡꯕꯒꯨꯝꯕ ꯑꯗꯨꯃꯥꯏꯅ ꯁꯨꯝ ꯇꯧꯕꯅꯤꯅ ꯃꯔꯨꯞ ꯑꯁꯤꯁꯨ ꯅꯨꯡꯉꯥꯏꯅꯤ ꯅꯣꯡꯃ ꯍꯦꯛ ꯇꯧꯍꯧꯗ꯭ꯔꯗꯤ ꯏꯁꯥꯁꯤꯀꯣ ꯆꯥ ꯆꯥꯅꯤꯡ ꯊꯛꯅꯤꯡ ꯐꯥꯎꯗꯕ ꯑꯗꯒꯤ ꯍꯦꯛ ꯍꯩꯅꯗꯕꯒꯨꯝꯕ ꯁꯨꯝ ꯅꯨꯡꯇꯤꯒꯤ ꯇꯧꯔꯨꯕꯩ ꯁꯨꯃꯥꯏꯅ ꯌꯥꯝ ꯇꯧꯋꯤ ꯃꯔꯨꯞ ꯃꯔꯨꯞꯁꯨ ꯁꯨꯝ ꯁꯥꯟꯅ ꯈꯣꯠ ꯍꯣꯠꯅꯕꯒꯨꯝ ꯇꯧꯔꯗꯤ ꯈꯪꯒꯅꯤ ꯁꯤꯒꯤ ꯅꯨꯡꯉꯥꯏꯕꯁꯦ ꯁꯨꯝ ꯅꯨꯡꯉꯥꯏꯕ ꯉꯁꯤꯕꯨꯗꯤ ꯉꯁꯤꯒꯤꯁꯨ ꯑꯩꯁꯨ ꯉꯥꯛꯇꯪꯗ ꯆꯠꯂꯗꯣꯏꯅ ꯃꯔꯨꯞꯀ ꯋꯥꯔꯤ ꯉꯥꯛꯇꯛ ꯁꯥꯟꯅꯕꯁꯤꯗ ꯅꯨꯡꯉꯥꯏꯅ ꯁꯥꯟꯅ ꯊꯣꯛꯀꯦ ꯑꯗꯨꯝ ꯈꯜꯂꯝꯕ
ꯑꯣ ꯐꯩ ꯃꯔꯨꯞ ꯑꯗꯨꯅꯦ ꯍꯥꯏꯁꯦ ꯑꯩꯁꯨ ꯍꯥꯟꯅꯗꯤ ꯍꯛꯆꯥꯡ ꯁꯥꯖꯦꯜ ꯇꯧꯗ ꯈꯣꯠꯇꯅ ꯄꯨꯛꯊꯟ ꯏꯟꯕ ꯄꯥꯔ ꯆꯤꯡꯕ ꯑꯣꯏꯒꯦꯔ ꯌꯥꯝ ꯇꯧꯔꯝꯕꯅꯦ ꯑꯗꯣ ꯍꯧꯖꯤꯛꯀꯥꯟꯁꯤꯗꯤ ꯃꯇꯝꯁꯤꯁꯨ ꯈꯔ ꯐꯪꯗꯕꯅꯤꯅ ꯑꯗꯨꯝ ꯇꯧꯗ꯭ꯔꯦ ꯍꯥꯏꯇꯥꯔꯦ
ꯃꯥꯅꯤ ꯃꯥꯅꯤ ꯃꯔꯨꯞ ꯀꯩꯁꯨ ꯀꯥꯏꯗꯦꯗ ꯃꯇꯝ ꯐꯪꯗ꯭ꯔꯗꯤ ꯍꯥ ꯑꯗꯨ ꯆꯥꯕ ꯊꯛꯄꯗ ꯈꯔꯗꯤ ꯆꯦꯛꯁꯤꯟꯅ ꯆꯥꯔꯣ ꯍꯛꯆꯥꯡ ꯍꯛꯆꯦꯜ ꯀꯩ ꯇꯧꯗꯕꯅꯀꯣ ꯃꯇꯝ ꯐꯪꯗꯕꯅꯤꯅ ꯆꯥꯕꯗꯁꯨ ꯍꯦꯟꯖꯤꯟꯅ ꯊꯥꯖꯤꯟꯕ ꯍꯛꯆꯥꯡ ꯁꯥꯥꯖꯤꯟꯁꯨ ꯇꯧꯗ꯭ꯔꯗꯤ ꯏꯁꯥ ꯁꯣꯛꯀꯅꯦꯕ
ꯑꯗꯨꯅꯤ ꯍꯛꯆꯥꯡ ꯏꯁꯥ ꯁꯣꯛꯄ ꯌꯥꯗꯦ ꯑꯗꯨꯅ ꯍꯛꯆꯥꯡ ꯁꯥꯖꯦꯜ ꯇꯧꯕꯁꯤꯅ ꯌꯥꯝ ꯐꯩ ꯑꯗꯣ ꯑꯩꯒꯤ ꯑꯣꯏꯅꯗꯤ ꯍꯛꯆꯥꯡ ꯁꯥꯖꯦꯜꯁꯤ ꯇꯧꯗ꯭ꯔꯕꯅꯤꯅ ꯈꯪꯗ꯭ꯔꯦ ꯆꯥꯕ ꯊꯛꯄꯁꯤꯁꯨ ꯏꯌꯥ ꯌꯥꯗꯦ ꯁꯥꯒꯠꯂꯛꯄꯅꯤꯅ ꯀꯃꯥꯏꯅ ꯇꯧꯗꯣꯏꯅꯣ ꯈꯪ
ꯑꯦ ꯃꯔꯨꯞ ꯀꯦꯃꯤ ꯀꯩꯅꯣ ꯇꯧꯔ ꯆꯥꯎꯑꯣ ꯑꯩꯈꯣꯏꯒꯤ ꯆꯥꯕ ꯌꯥꯗ꯭ꯔꯗꯤꯀꯣ ꯑꯩꯈꯣꯏꯒꯤ ꯁꯨꯝ ꯀꯩꯅꯣꯅ ꯑꯩꯈꯣꯏꯒꯤ ꯑꯩꯈꯣꯏꯒꯤ ꯃꯅꯥ ꯃꯁꯤꯡ ꯍꯩ ꯔꯥꯁꯦ ꯇꯧꯔꯒ ꯁꯂꯥꯛ ꯀꯨꯝꯕ ꯁꯦꯝꯕ ꯍꯥꯏꯇꯥꯔꯦ ꯆꯝꯅ ꯊꯕꯤ ꯍꯧꯖꯤꯛꯀꯥꯟꯁꯤ ꯊꯕꯤꯒꯪꯖꯛꯑꯒ ꯑꯍꯥꯎ ꯑꯍꯥꯎ ꯊꯣꯛꯑꯦꯅ ꯍꯟꯒꯠ ꯀꯤꯛꯆꯔ ꯒꯨꯝꯕ ꯑꯗꯒꯤ ꯁꯦꯝꯒꯨꯝꯕ ꯀꯣꯃꯂꯥ ꯒꯨꯝꯕ ꯇꯧꯔꯥ ꯆꯥꯎ ꯑꯗꯣ ꯆꯥꯎ ꯃꯔꯨꯞ ꯍꯛꯆꯥꯡꯗꯣ ꯍꯥꯏꯗꯤ ꯆꯥꯕ ꯊꯛꯄ ꯌꯥꯗꯦꯗ ꯑꯃꯝ ꯆꯥꯗ꯭ꯔꯗꯤ ꯑꯃꯨꯛ ꯁꯣꯛꯆꯤꯜꯂꯛꯇꯣꯏꯅꯤꯅ ꯑꯗꯨꯅ ꯕꯖꯥꯔꯗ ꯍꯧꯖꯤꯛꯀꯥꯟꯗꯤ ꯊꯥꯕꯤ ꯌꯥꯝ ꯍꯣꯡꯕꯅꯦꯕꯀꯣ ꯊꯥꯕꯤꯒꯪꯉ ꯀꯦꯖꯤꯗ ꯂꯨꯄꯥꯁꯤ ꯀꯦꯖꯤ ꯑꯍꯨꯝꯗ ꯌꯥꯡꯈꯩꯒ ꯈꯛꯇꯪ ꯄꯤꯕꯅꯦ ꯌꯥꯝ ꯍꯣꯡꯕꯅꯦ ꯊꯕꯤꯁ ꯌꯥꯝ ꯆꯥꯕ ꯀꯥꯟꯗ ꯏꯁꯥꯗꯗꯗꯤ ꯏꯁꯤꯡ ꯍꯛ ꯆꯥꯡꯁꯨ ꯐꯅ ꯌꯥꯎꯕꯅꯤꯀꯣ ꯑꯗꯒꯤ ꯑꯇꯣꯞꯄ ꯍꯩ ꯔꯥ ꯁꯨꯝ ꯆꯥꯕ ꯍꯥꯏꯇꯥꯔꯦ ꯀꯥꯔꯦꯟ ꯊꯥꯁꯤꯗ ꯆꯥꯕ ꯊꯛꯄ ꯌꯥꯗꯦꯗ ꯑꯝ ꯆꯥꯗꯅ ꯂꯩ ꯑꯗ ꯏꯁꯥ ꯁꯣꯛ
ꯃꯔꯨꯞ ꯑꯗꯨ ꯃꯔꯨꯞ ꯃꯔꯨꯞꯅ ꯍꯧꯖꯤꯛ ꯄꯟꯕꯗ ꯀꯥꯂꯦꯟ ꯌꯧꯔꯛꯄ ꯍꯥꯏꯁꯦ ꯍꯩꯔꯥ ꯍꯥꯏꯕꯁꯦ ꯍꯧꯖꯤꯛ ꯃꯔꯨꯞꯄꯨ ꯀꯥꯂꯦꯟꯒꯤ ꯍꯩꯔꯥ ꯌꯨꯝꯒꯤ ꯑꯅꯛꯄꯗ ꯀꯥꯂꯦꯟꯒꯤ ꯍꯩꯔꯥꯁꯤ ꯀꯩ ꯀꯩ ꯄꯥꯒꯦ ꯀꯃꯥꯏꯅ ꯇꯧꯕꯒꯦ
ꯃꯔꯨꯞ ꯑꯩꯈꯣꯏꯒꯤꯗꯤ ꯑꯁ ꯍꯩꯈꯥ ꯄꯥꯝꯕꯤ ꯑꯆꯧꯕ ꯑꯃ ꯍꯧꯋꯦ꯫ ꯑꯗꯨꯒꯤ ꯍꯩꯀꯥ ꯄꯥꯝꯕꯤꯗꯨꯣ ꯐꯖꯅ ꯄꯥꯜꯂꯦ ꯍꯧꯖꯤꯛꯀꯥꯟꯗꯤ ꯅꯨꯡꯊꯤꯜ ꯅꯨꯡ ꯇꯤꯟꯁꯤ ꯑꯗꯨ ꯃꯇꯪ ꯁꯠ ꯆꯥꯁꯤꯟ ꯃꯣꯔꯣꯛꯀ ꯊꯨꯝꯗꯧ ꯆꯥꯁꯤꯟ ꯒꯤꯕꯁꯤ ꯃꯤꯠꯀꯁꯤ ꯈꯪꯁꯤꯡ ꯈꯪꯁꯤꯡ ꯁꯤꯡꯕꯤꯅꯤ ꯑꯗꯩꯗꯤ ꯍꯩꯅꯧꯕꯨꯗꯤ ꯍꯧꯖꯤꯛꯀꯥꯟꯁꯤ ꯈꯔ ꯈꯔꯗꯤ ꯎꯔꯦ ꯄꯥꯛꯇꯤ ꯎꯗ꯭ꯔꯤ ꯑꯗ ꯁꯨꯝ ꯍꯩꯔꯥꯁꯦ ꯍꯥꯏꯗꯤ ꯃꯈꯟ ꯃꯈꯟ ꯃꯇꯝ ꯃꯇꯝ ꯁꯨꯝꯗꯣꯏ ꯁꯦꯝ ꯀꯣꯝꯂꯥ ꯍꯥꯏꯗꯤ ꯁꯨꯝ ꯆꯥꯕ ꯌꯥꯏꯗꯅ ꯃꯈꯟ ꯃꯈꯟ ꯍꯩꯀꯨ ꯅꯨꯡꯀꯨ
ꯁꯤꯗꯤ ꯑꯗꯨꯒꯨꯝꯕ ꯉꯍꯧꯗꯕꯅꯤꯅ ꯆꯥꯕꯁꯤ ꯐꯪꯗ꯭ꯔꯦ ꯍꯩꯈꯥꯒꯨꯝꯕꯁꯤ ꯆꯥꯗꯤ ꯌꯥꯝ ꯆꯥꯅꯤꯡꯉꯦ꯫ ꯆꯥꯗꯕꯁꯨ ꯀꯨꯏꯔꯦ꯫ ꯆꯥꯕꯗꯤ ꯐꯪꯗ꯭ꯔꯦ ꯑꯗꯨꯅꯦ ꯑꯣꯖꯥ ꯀꯩꯊꯦꯜꯗ ꯂꯩꯗꯧꯕꯁꯨ ꯌꯥꯝ ꯇꯥꯡꯕ ꯃꯥꯜꯂꯦ ꯑꯗꯣ ꯃꯔꯨꯞ ꯑꯩꯈꯣꯏꯗ ꯅꯣꯡꯃ ꯂꯥꯛꯑꯒ ꯈꯔ ꯍꯦꯛꯀꯦ ꯀꯩꯅꯣ ꯌꯥꯕ
ꯍꯣꯏ ꯍꯣꯏꯅꯦ ꯑꯗꯨꯅꯤ ꯑꯩꯅ ꯑꯗꯨꯅꯤ ꯑꯩꯅ ꯍꯥꯏꯒꯦ ꯇꯧꯔꯤꯃꯤꯁꯨ ꯃꯔꯨꯞ ꯑꯩꯈꯣꯏꯗ ꯂꯥꯛꯑꯒ ꯃꯔꯨꯞꯅ ꯆꯥꯅꯤꯡꯕꯗꯨ ꯄꯦꯟꯅ ꯍꯦꯛꯎ ꯂꯥꯛꯑꯣ ꯑꯩꯅ ꯍꯥꯏꯒꯦ ꯇꯧꯔꯤꯁꯦ ꯆꯥꯕ ꯉꯝꯗ꯭ꯔ ꯐ꯭ꯔꯤꯗ ꯇꯥꯔ ꯇꯥꯔꯥ ꯂꯩꯕꯁꯨ ꯃꯌꯥꯝ ꯌꯥꯎꯔꯤꯅꯤ ꯃꯔꯨꯞ ꯑꯉꯥꯡ ꯂꯩꯀꯥꯏꯒꯤ ꯑꯉꯥꯡꯈꯩꯅꯗ ꯍꯦꯛꯄꯗ ꯂꯣꯏꯔꯕꯅꯤ ꯃꯔꯨꯞ ꯂꯥꯛꯅꯤ ꯍꯥꯏꯔꯗꯤ ꯑꯩ ꯐꯖꯅ ꯊꯝꯒꯦ ꯐꯖꯅ ꯈꯥꯛꯑꯒ ꯃꯔꯨꯞꯅ ꯄꯦꯟꯅ ꯍꯦꯛꯑꯒ ꯃꯔꯨꯅ ꯃꯔꯨꯞꯅ ꯆꯥꯕ ꯁꯃꯩ ꯆꯥ ꯉꯝꯅꯤ ꯍꯥꯏꯕꯗꯣ ꯑꯗꯨꯝ ꯍꯦꯛꯉ ꯂꯥꯛꯑꯣ ꯃꯔꯨꯞ ꯂꯥꯛꯑꯒ
ꯃꯔꯨꯞ ꯑꯗꯣ ꯍꯥꯏꯗꯤ ꯀꯩꯊꯦꯜꯗꯒ ꯌꯣꯟꯗꯒꯗꯤ ꯇꯧꯗꯕ꯭ꯔꯣ ꯃꯔꯨꯞ ꯑꯩꯈꯣꯏ ꯄꯥꯟꯗꯦ ꯍꯥꯏꯁꯦ ꯌꯥꯝ ꯄꯥꯜꯂꯦꯁꯨ ꯍꯥꯏ
ꯎꯝ ꯃꯔꯨꯞ ꯑꯗꯨꯗꯤ ꯇꯧꯗ꯭ꯔꯦꯗ ꯍꯥꯏꯗꯤ ꯑꯗꯨꯝ ꯌꯣꯟꯊꯣꯛ ꯌꯣꯟꯕꯗꯨ ꯇꯟꯂꯕ ꯍꯥꯏꯗꯤ ꯍꯦꯛꯇꯣꯛ ꯍꯦꯛꯆꯟ ꯄꯨꯊꯣꯛ ꯄꯨꯁꯤꯟꯗ ꯌꯨꯝꯁꯨꯨꯝ ꯃꯤ ꯂꯩꯇꯕꯅꯤꯅꯀꯣ ꯑꯗꯨꯩ ꯁꯛꯇꯤ ꯁꯨꯝ ꯑꯩꯈꯣꯏꯅꯁꯨ ꯈꯔ ꯆꯥꯅꯕ ꯂꯩꯀꯥꯏꯒꯤ ꯑꯍꯜ ꯂꯃꯟ ꯑꯗꯩ ꯑꯍꯟꯁꯤꯡꯁꯤꯁꯨ ꯑꯗꯨꯝ ꯅꯨꯡꯁꯥ ꯆꯥꯀꯅ ꯄꯣꯊꯥꯕ ꯑꯣꯏꯅ ꯍꯩ ꯃꯆꯥ ꯃꯆꯥ ꯑꯃꯅ ꯍꯔꯥꯎ ꯅꯨꯡꯉꯥꯏꯖꯩꯗꯅ ꯑꯗꯨꯅꯩ ꯍꯩꯀꯥ ꯑꯅꯤꯃꯨꯝ ꯀꯣꯛ ꯍꯦꯛꯑꯒ ꯃꯣꯏ ꯃꯣꯏ ꯎꯈꯥ ꯋꯥꯈꯥꯗ ꯐꯝꯃꯒ ꯑꯗꯨꯝ ꯆꯥꯖꯕ ꯑꯗꯨꯝꯕꯗꯨ ꯁꯨꯝ ꯇꯧꯅꯕ ꯊꯝꯕꯅꯤꯅ ꯍꯥꯏꯗꯤ ꯄꯩꯁꯥꯒꯤ ꯑꯣꯏꯅꯗꯤ ꯊꯣꯏꯅ ꯈꯜꯂꯨꯁꯤꯗꯦ ꯃꯔꯨꯞ ꯍꯥꯏꯗꯤ ꯁꯤꯖꯤꯅ ꯌꯣꯜꯂꯒ ꯀꯌꯥꯃꯨꯛ ꯁꯠꯂꯨꯅꯤ ꯑꯗꯨ ꯑꯗꯨꯅ ꯃꯌꯥꯝꯒꯤ ꯅꯨꯡꯉꯥꯏꯅꯕ ꯃꯌꯥꯝꯒꯤꯗ ꯀꯠꯊꯣꯛꯄꯒꯤ ꯇꯥꯏꯞꯅꯦ ꯑꯩꯅ ꯇꯧꯔꯤꯁꯤ
ꯑꯁ ꯌꯥꯝ ꯐꯥꯏꯗ ꯀꯠꯊꯣꯛꯄ ꯍꯥꯏꯁꯤꯅꯕꯨ ꯃꯌꯥꯝꯅꯥ ꯆꯥ ꯂꯧꯔꯨꯔꯤꯗꯣ
ꯃꯥꯅꯤ ꯃꯥꯅꯤ
ꯑ ꯃꯔꯛꯄꯨ ꯍꯧꯖꯤꯛ ꯉꯁꯤ ꯑꯉꯥꯡꯁꯤ ꯍꯧꯖꯤꯛꯁꯨ ꯍꯥꯏꯗꯤ ꯍꯧꯖꯤꯛꯁꯨ ꯁꯨꯝ ꯆꯠꯂꯤ ꯈꯣꯠꯂꯤ ꯍꯥꯏꯔꯦ ꯑꯗꯨ ꯉꯁꯤꯒꯤꯗꯤ ꯃꯇꯝꯁꯤꯗ ꯊꯦꯡꯖꯤꯜꯂꯛꯑ ꯃꯥꯜꯂꯦ ꯑꯩ ꯁꯨꯝ ꯉꯁꯤꯒꯤꯗꯤ ꯊꯃꯒ
ꯌꯥꯏ ꯌꯥꯏ ꯃꯔꯨꯞ ꯑꯩꯁꯨ ꯆꯠꯊꯣꯛꯑꯁꯤꯦ ꯃꯔꯨꯞ ꯍꯌꯦꯡꯅ ꯀꯩꯅꯣ ꯅꯣꯡꯃ ꯃꯔꯨꯞꯅ ꯂꯥꯛꯅꯤ ꯍꯥꯏ ꯅꯨꯃꯤꯠꯇꯣ ꯑꯗꯨꯗ ꯍꯥꯏꯔꯣ ꯑꯗꯨ ꯇꯧꯔꯁꯤ
ꯍꯣꯏ ꯉꯁꯤꯗꯤ ꯊꯝꯃꯒꯦ
ꯎꯝ ꯎꯝ ꯎꯝ